ꯀꯔꯤ ꯇꯧꯕ꯭ꯔꯣ
ꯑꯁ ꯂꯣꯛ ꯊꯨꯡꯕ ꯌꯥꯗ꯭ꯔꯦꯅꯦ
ꯀꯩꯒꯤ
ꯏꯪꯃꯟꯕꯒꯤ
ꯑꯣ
ꯈꯣꯟꯗꯨꯒꯀꯣ ꯅꯪ ꯁꯛ ꯈꯪꯉꯛꯄꯗꯒꯤ ꯈꯣꯟꯗꯨꯒ ꯌꯥꯝ ꯃꯥꯟꯅꯗ꯭ꯔꯦ
ꯌꯥꯝ ꯃꯥꯟꯅꯗꯦ ꯍꯥꯏꯕ꯭ꯔꯥ
ꯍꯣꯏ
ꯀꯩꯒꯤ
ꯁꯛꯇꯨꯒ ꯅꯥꯈꯣꯟꯗꯣ ꯆꯥꯟꯅꯗ꯭ꯔꯦ ꯍꯥꯏꯕ ꯍꯧꯖꯤꯛꯇꯤ ꯈꯪꯉꯛꯄꯅꯤꯅ ꯅꯈꯣꯟꯗꯣ ꯑꯣꯟꯈ꯭ꯔꯦꯕ
ꯑꯆꯥ ꯁꯛꯇꯤ ꯀꯝꯍꯥꯏꯅ ꯀꯔꯤ ꯍꯥꯏꯁꯤꯔꯥ ꯈꯣꯡ ꯂꯩꯕ ꯃꯟꯕ꯭ꯔꯥ
ꯍꯥꯏꯗꯤꯀꯣ ꯎꯝ ꯅꯪ ꯅꯁꯛꯇꯨꯗꯤ ꯍꯥꯏꯗꯤ ꯈꯣꯟꯗꯣ ꯑꯁꯨꯃꯥꯏ ꯑꯣꯏꯔꯝꯒꯗꯧ ꯃꯥꯟꯗꯦꯕ
ꯑꯗꯨ ꯑꯗꯨꯗꯤ ꯀꯃꯥꯏꯅ ꯑꯣꯏꯕ ꯃꯟꯒꯦ ꯍꯥꯏꯕꯅꯤꯀꯩꯅꯣ
ꯍꯥꯏꯕꯗꯤ ꯀꯣ ꯂꯥꯏꯛ
ꯈꯪꯉꯦꯕ ꯑꯗꯨ ꯑꯣꯏꯔꯁꯨ ꯀꯃꯥꯏꯅ ꯂꯩꯕ ꯃꯟꯕ꯭ꯔꯥ ꯍꯩꯕꯅꯤ
ꯌꯥꯝ ꯑꯥ
ꯌꯥꯝ ꯄꯤꯛꯑꯝꯒꯗꯧꯕ ꯃꯥꯟꯕꯀꯣ ꯈꯣꯟꯗꯣ
ꯂꯣꯛ ꯈꯨꯕꯒꯤꯅꯤ ꯀꯩꯅꯣ
ꯑꯣ ꯅꯪꯁꯨ ꯂꯣꯛ ꯈꯨꯕ꯭ꯔꯣ
ꯍꯣꯏ
ꯑꯁ ꯑꯩ ꯅꯪꯉꯣꯟ ꯑꯩ ꯅꯪꯒ ꯉꯥꯡꯕ ꯑꯣꯏꯔꯝꯅꯤ
ꯆꯥ ꯑꯩꯗꯤ ꯑꯩꯗꯤ ꯉꯁꯥꯏꯗ ꯉꯁꯥꯏꯅ ꯍꯧꯈ꯭ꯔꯦ ꯑꯗꯨꯒ ꯉꯔꯥꯡ ꯉꯔꯥꯡꯁꯨ ꯑꯩꯒꯤ ꯑꯦꯛꯖꯥꯝ ꯂꯩꯔꯒꯀꯣ ꯍꯜꯂꯛꯄ ꯃꯇꯝꯗ ꯅꯣꯡꯗ ꯁꯥꯟꯅꯕ ꯑꯗꯨꯒꯤ
ꯍꯣꯏꯅꯦ
ꯑꯥ
ꯑꯦ
ꯑꯩ ꯂꯩꯇꯦꯌꯦ
ꯀꯩ ꯀꯩ ꯇꯧꯒꯦ ꯉꯁꯤꯗꯤ
ꯑꯗꯨꯝ ꯁꯔꯚꯤꯁ ꯆꯠꯂꯒ ꯂꯩꯕꯅꯤꯗ
ꯑꯣ ꯑꯣꯀꯦ ꯑꯩꯗꯤ ꯑꯁꯠ ꯇ꯭ꯔꯦꯡ ꯑꯁꯤ ꯑꯁ ꯋꯥꯕꯒꯤ ꯕꯣꯜꯁꯨ ꯌꯦꯡꯉꯦ ꯑꯗꯨꯒ ꯇꯨꯝꯁꯨ ꯇꯨꯝꯗ꯭ꯔꯦ ꯉꯔꯥꯡ ꯑꯏꯃꯤꯟ ꯉꯁꯤ ꯍꯣꯏ
ꯑꯣ
ꯑꯃꯨꯛ ꯑꯗꯨꯏ ꯃꯊꯛꯇ ꯑꯃꯨꯛ ꯅꯥꯕ ꯑꯗꯨꯒꯤ ꯑꯁ ꯌꯥꯗ꯭ꯔꯦ
ꯑ ꯍꯤꯗꯥꯛ ꯆꯥꯕ꯭ꯔꯥ ꯑꯗꯨꯗꯤ
ꯆꯥꯏ ꯎꯝ
ꯎꯝꯝ
ꯍꯌꯦꯡꯗꯤ ꯃꯄꯥꯟ ꯊꯣꯛꯅꯤꯉꯥꯏꯒꯨꯝꯕ ꯂꯩꯕ꯭ꯔꯣ
ꯈꯪꯗꯦ ꯀꯣꯏꯕ ꯆꯠꯁꯤꯔꯥꯅ ꯍꯧꯖꯤꯛꯁꯦ ꯈ ꯈꯜꯂꯒ ꯂꯩꯌꯦ
ꯃꯤꯗꯤ ꯀꯣꯏꯕ ꯀꯣꯏꯕ ꯆꯠꯅꯤꯉꯥꯏꯒ ꯈꯜꯂꯤꯀꯣ ꯑꯩꯈꯣꯏꯗꯤ ꯎꯄꯥꯏ ꯂꯩꯇꯦ ꯑꯗꯨꯝ ꯂꯩꯔꯗꯣꯏꯅꯦ ꯌꯨꯝꯗ
ꯀꯩꯒꯤ ꯎꯄꯥꯏ ꯂꯩꯇꯕ꯭ꯔꯣ ꯅꯣꯏꯁꯨ ꯆꯠꯀꯦ ꯇꯧꯔꯗꯤ ꯆꯠꯄ ꯌꯥꯔꯤꯉꯤꯅꯦ
ꯑꯗꯣ ꯃꯇꯝꯗꯣ ꯌꯥꯗꯕ ꯇꯥꯏꯃꯤꯡ ꯄꯤꯗꯦꯕ ꯑꯩꯈꯣꯏꯗꯤ
ꯑꯣ ꯅꯣꯏ ꯅꯪꯁꯦ ꯍꯧꯖꯤꯛ ꯀꯔꯤ ꯇꯝꯔꯒ ꯂꯩꯕ꯭ꯔꯥ
ꯍꯥꯏꯗꯤ ꯑꯗꯨꯝ ꯁꯇꯨꯗꯦꯟ ꯑꯣꯏꯔꯤꯗꯀꯣ ꯕꯤ ꯑꯦ ꯁꯇꯨꯗꯦꯟ
ꯑꯥ
ꯑꯗꯣ ꯀꯣꯂꯦꯖꯇꯤ ꯗꯦꯠ ꯁꯤꯛꯁꯇꯤꯟꯗ ꯀꯥꯕ ꯍꯧꯔꯅꯤ ꯑꯗꯣ ꯑꯩ ꯍꯣꯁꯇꯦꯜ ꯆꯪꯗ꯭ꯔꯤꯑꯕ
ꯑꯣ ꯑꯗꯨꯗꯤ ꯍꯧꯖꯤꯛꯁꯦ ꯅꯪ ꯀꯩꯗ ꯂꯩꯕ꯭ꯔꯥ
ꯑꯩ ꯀꯩꯅꯣꯗ ꯅꯣꯏ ꯈꯨꯟꯒꯤ ꯃꯈꯥꯗ ꯑꯃ ꯀꯣꯂꯦꯖ ꯑꯃ ꯂꯩꯕꯗꯣ
ꯑꯣ ꯎꯝ ꯑ ꯑꯗꯨ ꯅꯪ ꯅꯪ ꯁꯤꯂꯣꯡꯗ ꯇꯝꯃꯦ ꯍꯥꯏꯕ ꯅꯠꯇ꯭ꯔꯣ
ꯑꯩ ꯑꯗꯨꯗꯤꯀꯣ ꯅꯪ ꯐꯖꯅ ꯈꯪꯗꯕꯒꯤ ꯑꯩꯁꯨ ꯑꯩꯒꯤ ꯖꯦꯜꯗꯣ ꯔꯤꯚꯤꯌꯨ ꯇꯧꯅꯤꯡꯗꯕ ꯑꯩ ꯃꯤꯡꯖꯨ ꯇꯣꯡꯉꯥꯟꯅ ꯍꯥꯏꯕꯗꯣ ꯑꯗꯨꯏꯅꯦ
ꯑꯉꯥꯡꯁꯤꯡꯁꯦ ꯍꯧꯖꯤꯛꯀꯥꯟꯁꯦ ꯀꯣ ꯐꯨꯒꯦ ꯀꯔꯤ ꯏꯁ ꯏꯁ
ꯍꯥꯏꯗꯤ ꯂꯩꯗꯅ ꯃꯤ ꯑꯦꯛꯖꯦꯛ ꯑꯦꯛꯖꯦꯛ ꯑꯥ ꯍꯥꯏꯗꫭꯛ ꯇꯨꯏꯅꫭ
ꯍꫭꯏ ꯍꯣꯏ
ꯑꯗꯨꯒꯤꯅꯦ ꯑꯩꯅꯁꯨ ꯃꯤꯡꯁꯨ ꯇꯣꯉꯥꯟꯅ ꯍꯥꯏꯔꯤꯗꯣ ꯑꯗꯨꯒ ꯑꯩꯅ ꯑꯃꯨꯛ ꯍꯥꯏꯔꯤ ꯑꯗꯨꯗꯤ ꯑꯩ ꯅꯪ ꯈꯪꯗ꯭ꯔꯗꯤ ꯑꯁꯤ ꯑꯁ ꯑꯥ ꯐꯦ ꯌꯥꯔꯦ ꯇꯣꯛꯑꯁꯦ
ꯌꯥꯏꯌꯦ ꯌꯥꯏꯌꯦ
ꯑ
ꯅꯣꯏꯗꯤ ꯀꯅꯥ ꯀꯅꯥ ꯂꯩꯕꯣ ꯑꯗꯥ
ꯑꯩꯈꯣꯏꯁꯨ ꯍꯣꯁꯇꯦꯜꯗ ꯂꯩꯌꯦ ꯑꯗꯨꯒꯤ ꯏꯃꯥꯟꯅꯕꯤꯁꯤꯡꯒ ꯂꯩꯅꯤꯡꯕꯅꯤ
ꯑꯣ
ꯅꯪꯁꯨ ꯀꯩꯅꯣ ꯑꯥꯗ ꯂꯩꯕꯒꯤ ꯃꯇꯨꯡꯗ ꯑꯁꯤ ꯂꯣꯟꯁꯦ ꯈꯪꯕ ꯅꯠꯇ꯭ꯔꯣ
ꯑꫭꯏ ꯈꯪꯗꯦꯗ
ꯍꯩꯑꯦ ꯍꯌꯦ ꯅꯣꯏ ꯅꯣꯏ ꯀꯩꯅꯣ ꯃꯤꯁꯤꯡꯗꯤꯀꯣ
ꯑ
ꯑꯁꯨꯃꯥꯏꯅ ꯉꯥꯡꯕ ꯍꯩꯔꯣꯏꯑꯕ
ꯍꯩꯔꯁꯨ ꯅꯪꯒꯨꯝꯗꯗꯤ ꯌꯥꯝ ꯀꯩꯅꯣ ꯈꯣꯏ ꯈꯣꯏꯗꯕꯨꯗꯤ ꯇꯧꯔꯣꯏꯗ ꯃꯣꯏꯗꯤ ꯃꯣꯏꯗꯤ ꯌꯥꯝ ꯐꯖꯅ ꯈꯣꯏꯒꯅꯦꯕ ꯂꯣꯟꯗꯣ
ꯍꯣꯏ ꯑꯗꯨꯗꯤ ꯑꯩꯗꯤ ꯌꯥꯝ ꯍꯩꯈ꯭ꯔꯦꯀꯣ
ꯍ ꯃꯣꯏꯒ
ꯑ ꯐꯥꯒꯤ ꯇꯕꯅꯤꯗ ꯑꯁ ꯀꯩꯗ
ꯍꯥꯏꯌꯦꯑꯌꯦ ꯍꯥꯏꯌꯦ ꯍꯥꯏꯌꯦ ꯍꯥꯏꯌꯦ
ꯑꯗꯨꯗꯤ ꯅꯨꯡꯉꯥꯏꯔꯤꯕꫭ
ꯅꯨꯡꯉꯥꯏꯔꯤꯗ ꯑꯗꯨꯝ
ꯑ ꯅꯪ ꯀꯔꯤ ꯑꯣꯅꯔꯁ ꯂꯧꯕ꯭ꯔꯥ
ꯑꯩ ꯄꯣꯂꯤꯇꯤꯀꯦꯜ ꯁꯥꯏꯟꯁ
ꯎꯝ ꯅꯪꯁꯦ ꯐꯣꯔꯠ ꯁꯤꯃꯦꯁꯇꯔ ꯐꯣꯔꯠ ꯏꯌꯔꯁꯨ ꯇꯝꯒꯦ ꯇꯧꯕ꯭ꯔꯥ
ꯍꯣꯏ ꯎꯝ ꯍꯥꯏꯗꯤ ꯑꯩꯈꯣꯏꯒꯤꯗꯣ ꯍꯟꯇꯛ ꯑꯅꯧꯕ ꯂꯥꯛꯄꯗꯣ ꯑ ꯁꯤ ꯖꯤ ꯄꯤ ꯗꯣ ꯁꯚꯦꯟꯇꯤ ꯐꯥꯏꯕ ꯍꯦꯜꯂꯗꯤ ꯔꯤꯁꯔꯁ ꯄꯦꯄꯔ ꯗꯥꯏꯔꯦꯛ ꯐꯪꯈ꯭ꯔꯅꯦꯕ ꯁꯚꯦꯟ ꯗꯚꯦꯟ ꯑꯩꯠ ꯁꯦꯃꯤꯁꯇꯔꯗ ꯑꯗꯨꯒ ꯑꯗꯨꯝ ꯀꯩꯅꯣꯗꯣ ꯐꯪꯉꯅꯤꯅ ꯔꯤꯁꯔꯁ ꯄꯦꯄꯔ
ꯍꯣꯏ ꯍꯣꯏ ꯑꯗꯨ ꯑꯣꯏꯔꯁꯨ
ꯑꯗꯣ ꯌꯥꯝ ꯂꯥꯏꯈꯔ꯭ ꯅꯤ
ꯍꯣꯏ ꯑꯗꯨ ꯑꯣꯏꯔꯁꯨ ꯅꯪ ꯀꯔꯤ ꯍꯥꯏꯁꯤꯔꯥ ꯅꯪ ꯃꯥꯁꯇꯔ ꯑꯃꯨꯛꯀ ꯇꯝꯒꯦ ꯇꯧꯔꯗꯤ ꯆꯞ ꯃꯥꯟꯅꯕꯅꯤꯗ
ꯃꯥꯁꯇꯔ ꯇꯧꯔꯣꯏꯗꯕ ꯑꯗꯨꯒꯤ
ꯑ ꯃꯤꯗꯤ ꯑꯁ ꯉꯥꯟꯅ ꯇꯧꯒꯦ ꯇꯧꯔꯅꯤ ꯀꯣ
ꯍꯣꯏ
ꯑꯁꯦꯁ
ꯌꯥꯝ ꯍꯩꯕ ꯃꯥꯜꯂꯤꯅꯦ ꯅ ꯅꯪꯗꯤ
ꯑꯗꯨꯗ ꯑꯗꯨꯝ ꯆꯥꯡꯗ ꯂꯩꯕꯅꯦ ꯀꯩꯅꯣ
ꯑꯦ ꯀꯅꯥꯅ ꯈꯪ
ꯍꯩꯇꯩ ꯍꯩꯇꯩ
ꯑ
ꯅꯪꯗꯤ ꯑꯁꯤ ꯑꯦꯝ ꯑꯦꯗꯣ ꯑꯗꯨꯝ ꯂꯣꯏꯔꯒ ꯇꯣꯛꯀꯗꯣꯏꯔꯣ ꯅꯠꯇ꯭ꯔꯥ ꯀꯔꯤ ꯀꯔꯤ ꯄꯔꯁꯤꯜ ꯇꯧꯗꯣꯏꯅꯣ
ꯑꯁ ꯑꯗꯨ ꯑꯗꯨꯒꯤ ꯀꯣꯏꯁꯟꯗꯣ ꯇꯥꯅꯤꯡꯗꯦ ꯑꯩ ꯌꯥꯝ ꯃꯊꯥ ꯁꯥꯏꯌꯦ ꯈꯪꯗꯦ ꯍꯧꯖꯤꯛꯀꯥꯟꯁꯦ ꯃꯤꯕꯨꯁꯨ ꯊꯦꯡꯅꯅꯤꯡꯗ꯭ꯔꯦ ꯀꯔꯤꯒꯤꯔꯥ ꯍꯥꯏꯔꯗꯤ ꯑꯗꯨꯒꯤ ꯀꯣꯏꯁꯟ ꯈꯛꯇ ꯍꯪꯉꯒ ꯂꯩꯈ꯭ꯔꯦ
ꯍꯣꯏꯅꯦ ꯍꯣꯏꯗ ꯑꯗꯨꯒꯨꯝꯕꯗꯤ ꯀꯩ ꯍꯥꯏꯁꯤꯔ ꯄ꯭ꯔꯥꯏꯌꯣꯔꯤꯇꯤꯅꯦ ꯀꯩꯅꯣ
ꯍꯣꯏ
ꯐꯥꯔꯁ ꯄ꯭ꯔꯥꯏꯌꯣꯔꯤꯇꯤꯅꯦ
ꯍꯣꯏ ꯍꯣꯏ ꯍꯣꯏ ꯑꯩꯁꯦ ꯍꯧꯖꯤꯛꯁꯦ
ꯑꯩꯁꯨꯀꯣ ꯑꯗꯨꯃꯥꯏ ꯑꯗꯨꯃꯥꯏꯅ ꯍꯥꯏꯖꯕ ꯋꯥꯅꯦ ꯂꯥꯏꯔꯤꯛ ꯄꯥꯕꯗꯤ ꯇꯟꯕꯅꯤ ꯑꯩꯁꯨ ꯑꯁ
ꯍꯣꯏ ꯍꯣꯏ ꯑꯩꯗꯤ ꯉꯔꯥꯡ ꯈꯛꯇ ꯑꯦꯛꯖꯥꯝ ꯂꯣꯏꯕꯅꯤ ꯑꯗꯨꯒ ꯑꯩꯅ ꯑꯦꯛꯖꯥꯝ ꯀꯃꯥꯏꯅ ꯄꯥꯔꯒ ꯊꯥꯏ ꯍꯥꯏꯔꯤꯁꯤꯕꯨꯗꯤ ꯍꯥꯏꯔꯗꯤ ꯌꯥꯝ ꯁꯣꯏꯌꯦꯀꯣ
ꯌꯥꯏ ꯀꯩꯁꯨꯨ ꯀꯥꯏꯗꯦ
ꯍꯥꯎ ꯉꯁꯤ ꯑꯩ ꯉꯁꯤ ꯑꯦꯛꯖꯥꯝ ꯂꯩꯌꯦꯀꯣ ꯑꯗꯨꯒ ꯑꯩꯒꯤ ꯑꯩꯈꯣꯏꯒꯤꯁꯦ ꯄꯨꯡ ꯑꯃꯗ ꯍꯥꯎꯕꯅꯦꯕ ꯑꯃ ꯑꯃ ꯑꯃꯗ ꯍꯧꯕꯁꯦ ꯑꯩꯁꯦ ꯑꯌꯨꯛ ꯈꯛꯇ ꯄꯥꯏꯔꯒ ꯆꯠꯄꯅꯤ
ꯑꯣ ꯑꯗꯣ ꯑꯦꯛꯖꯥꯝꯗꯤ ꯑꯦꯛꯖꯥꯝꯗꯤ ꯅꯨꯡꯉꯥꯏꯔꯝꯕ꯭ꯔꯣ
ꯑ ꯑꯗꯨꯝ ꯌꯥꯏꯗ
ꯑꯣ ꯐꯩꯅꯦ ꯌꯥꯔꯗꯤ ꯑꯗꯨꯝ ꯂꯣꯏꯔꯦ ꯀꯩꯅꯣ
ꯑꯗꯨꯒ ꯍꯣꯔꯦꯟ ꯆꯪꯒꯦ ꯇꯧꯕ ꯑ ꯑꯗꯨ ꯑꯣꯏꯔꯁꯨꯨ ꯑꯗꯨꯝ ꯀꯔꯤ ꯍꯥꯏꯁꯤꯔ ꯄꯥꯁ ꯃꯥꯔꯛꯇꯤ ꯑꯦꯛꯁꯄꯦꯛ ꯇꯧꯔꯦ ꯀꯔꯤ ꯑꯗꯨ ꯑꯣꯏꯔꯁꯨ ꯑꯩꯈꯣꯏꯒꯤ ꯗꯤꯄꯥꯔꯠꯃꯦꯟꯒꯤ ꯑꯣꯖꯥꯁꯤꯡꯁꯦ ꯌꯥꯝ ꯏꯁꯇ꯭ꯔꯤꯛ ꯑꯣꯏꯌꯦ
ꯑꯣ ꯑꯣ ꯅꯪ ꯀꯩ ꯀꯩ ꯁꯕꯖꯦꯛꯇ ꯆꯠꯄ꯭ꯔꯥ
ꯀꯔꯤ ꯃꯥꯟꯕ꯭ꯔꯥ
ꯅꯪꯁꯦ ꯑꯥꯔꯠ ꯑꯣꯣ ꯁꯥꯏꯟꯁ꯭ꯔꯣ ꯑꯥꯔꯠ ꯁꯥꯏꯟꯁ ꯅꯠꯇ꯭ꯔꯣ
ꯑꯠꯁ ꯍꯣꯏ ꯑꯩꯒꯤ ꯁꯒꯗꯣ ꯎꯔꯒꯒ ꯀꯔꯤ ꯂꯧꯕ ꯃꯟꯕ꯭ꯔꯥ
ꯑ ꯅꯪꯁꯦ
ꯆꯁꯤ
ꯎꯝ ꯁꯣꯁꯤꯌꯣꯂꯣꯖꯤ
ꯑꯆꯥ
ꯆꯨꯝꯕ꯭ꯔꯣ
ꯆꯨꯝꯗꯦ ꯀꯗꯥꯏꯗꯒꯤ
ꯑꯗꯨꯗꯤ ꯀꯩ ꯍꯤꯁꯇ꯭ꯔꯤ
UNAUDIBLE ꯅꯠꯇꯦ ꯑꯥꯏ ꯌꯥꯔꯦ ꯑꯥꯏ ꯑꯥꯔꯠꯅꯦ ꯀꯔꯤ ꯃꯔꯝꯒꯤꯔ ꯏꯪꯂꯤꯁꯅꯤ
ꯑꯣ ꯏꯪꯂꯤꯁ
ꯍꯣꯏ
ꯑꯁ ꯃꯤ ꯇꯒꯣ
ꯃꯤꯗꯤꯀꯥꯜ
ꯐꯒꯤꯅ ꯇ ꯀꯣ
ꯍꯥ
ꯄ꯭ꯔꯣꯐꯦꯁꯔ ꯑꯣꯏꯔꯣ ꯀꯩꯗꯧꯔꯒꯦ
ꯑꯁ ꯅꯠꯇꯦ ꯑꯩ ꯑꯗꯨꯗꯣ ꯄꯥꯝꯗꯦ ꯑꯗꯨꯒꯤ ꯍꯧꯖꯤꯛꯁꯦ ꯑꯗꯨ ꯄꯥꯝꯗꯦ ꯑꯗꯨ ꯑꯣꯏꯔꯁꯨ ꯑꯩꯒꯤ ꯄꯦꯔꯦꯟꯁ ꯁꯤꯡꯅ ꯑꯗꯨ ꯇꯧꯑꯣ ꯍꯥꯏꯕ ꯑꯗꯨꯒꯤ ꯑꯩꯁꯦ ꯍꯧꯖꯤꯛꯁꯦ ꯃꯊ ꯁꯥꯔꯒꯂꯦ
ꯎꯝ ꯑꯗꯣ ꯇ꯭ꯔꯥꯏ ꯇꯧꯊꯣꯛꯑꯣ ꯀꯩꯗꯧꯔꯒꯦ ꯅꯪꯅ ꯄꯥꯝꯕꯗꯨꯁꯨ ꯇ꯭ꯔꯥꯏ ꯇꯧꯑꯣ ꯑꯁꯤꯁꯨ ꯇ꯭ꯔꯥꯏ ꯇꯧꯑꯣ ꯌꯥꯏꯅ
ꯍꯣꯏ ꯑꯩꯅ ꯑꯩꯅ ꯄꯥꯝꯕꯁꯦ ꯐꯥꯔꯁ ꯇ꯭ꯔꯥꯏ ꯇꯧꯔꯒ ꯑꯗꯨ ꯉꯝꯗ꯭ꯔꯦꯗꯤ ꯂꯥꯁ ꯑꯣꯞꯁꯟꯅꯤꯗ ꯑꯗꯨꯗꯤ ꯎꯄꯥꯏ ꯂꯩꯇꯦꯅꯦ ꯍꯣꯏ꯫
ꯑꯋꯥꯡꯕꯗ ꯍꯦꯟꯅ ꯍꯥꯟꯅ ꯇ꯭ꯔꯥꯏ ꯇꯧꯒꯗꯕ ꯅꯠꯇ꯭ꯔꯣ꯫
ꯍꯣꯏ ꯍꯣꯏ ꯆꯨꯝꯃꯦ
ꯎꯝ ꯎꯝ ꯃꯥꯅꯦ ꯃꯥꯅꯦ ꯑꯁ ꯑꯩꯈꯣꯏꯗꯤ ꯑꯁ ꯈꯪꯗꯔꯦꯅꯦ
ꯅꯣꯏ ꯅꯣꯏꯁꯦ ꯍꯥꯏꯔꯗꯤ ꯑꯩꯈꯨꯏ ꯑꯩꯈꯨꯏꯅ ꯆꯍꯤꯗꯤ ꯍꯦꯜꯂꯦ ꯑꯗꯨ ꯑꯣꯏꯔꯁꯨ ꯅꯣꯏꯅ ꯃꯦꯟꯇꯦꯂꯤꯇꯤꯁꯦ ꯍꯦꯟꯕ ꯃꯥꯡꯈ꯭ꯔꯦ ꯌꯦꯍꯤꯍꯦ ꯍꯧꯖꯤꯛ
ꯑꯁ ꯅꯠꯇꯦꯍꯦ ꯑꯗꯨꯗꯤ ꯆꯨꯝꯅ ꯃꯤꯒ ꯋꯥ ꯉꯥꯡꯅꯕꯗ ꯊꯣꯛꯂꯛꯄ ꯃꯦꯟꯇꯥꯂꯤꯇꯤꯅꯦ ꯀꯩꯅꯣ ꯑꯦ ꯑꯩꯈꯣꯏꯁꯨꯦ ꯁꯨꯃꯥꯏꯅ ꯉꯥꯡꯖꯕ ꯋꯥꯂꯦ ꯑꯁꯦꯡꯕꯗꯗꯤꯀꯣ ꯑꯗꯨꯝ ꯆꯞ ꯃꯥꯟꯅꯩꯅꯦ
ꯑꯗꯨ ꯑꯣꯏꯔꯁꯨ ꯍꯩꯕ ꯋꯥꯅꯤꯗ
ꯎꯝ ꯎꯝ ꯅꯪꯗꯤ ꯈꯨꯟꯗ ꯆꯠꯇ꯭ꯔꯣ
ꯆꯠꯠꯇꯦ ꯃꯇꯝ ꯍꯣꯏ ꯃꯇꯝꯅ ꯐꯠꯇꯕꯒꯤ
ꯑꯣ ꯑꯣ ꯑꯣ ꯅꯍꯥꯟꯈꯩꯗꯤꯦ ꯑꯗꯨꯝ ꯆꯠꯂꯝꯕꯀꯣ
ꯑꯣ ꯐꯦꯕꯋꯥꯔꯤ ꯃꯥꯔ꯭ꯁꯗ ꯂꯥꯛꯂꯒꯥ ꯑꯗꯨꯝ ꯂꯩꯕꯅꯤ ꯍꯧꯖꯤꯛꯁꯨ ꯁꯨꯇꯤ ꯐꯪꯔ ꯆꯠꯈꯣ ꯍꯧꯖꯤꯛꯁꯨ ꯁꯨꯇꯤ ꯐꯪꯈ꯭ꯔꯦ ꯑꯗꯨ ꯑꯣꯏꯔꯁꯨ ꯆꯠꯄ ꯌꯥꯗꯕꯒꯤ
ꯎꯝ ꯑꯣ ꯀꯩꯅꯣ ꯂꯝꯕꯤꯅ ꯌꯥꯗꯕꯅꯤꯅꯦꯀꯣ
ꯍꯣꯏ ꯍꯣꯏ
ꯑꯗꯣ ꯑꯃꯥꯔꯣꯝꯗꯗꯤ ꯆꯠꯄ ꯌꯥꯕꯅꯦ ꯑꯗꯣ ꯌꯥꯝ ꯂꯥꯞ ꯇꯤꯂꯥꯎꯄꯅꯦ
ꯑꯣꯏ ꯑꯁ ꯑꯗꯨꯗꯤ ꯇꯜꯂꯦ ꯑꯩꯗꯤ
ꯎꯝ ꯎꯝ ꯑꯣ ꯑꯗꯨꯝ ꯑꯗꯨꯗ ꯂꯩꯗ ꯂꯩꯕ ꯅꯨꯡꯉꯥꯏꯔꯗꯤ
ꯍꯣꯏ ꯅꯠꯇ꯭ꯔꯗꯤ ꯑꯃꯨꯒꯥ ꯑ ꯀꯔꯤ ꯍꯥꯏꯁꯤꯔꯥ ꯀꯔꯤ ꯀꯔꯥ ꯊꯣꯛꯂꯁꯨꯀꯣ
ꯎꯝ ꯎꯝ
ꯃꯨꯒꯥ ꯂꯥꯛꯄ ꯂꯥꯛꯄ ꯉꯝꯗ꯭ꯔꯥꯗꯤ
ꯎꯝ ꯍ ꯍꯣꯏ ꯃꯥꯅꯦ ꯃꯥꯅꯦ
ꯍꯣꯏ꯫
ꯑꯩꯈꯣꯏꯁꯨ ꯆꯠꯇꯦꯗ ꯍꯟꯗꯛꯇꯤ
ꯎꯍꯨꯝ ꯑꯣ
ꯀꯩꯅꯣꯗ ꯆꯠꯂꯦ
ꯑꯥ
ꯃꯅꯨꯡꯂꯣꯝꯗ ꯅꯣꯏꯒꯤ ꯑꯥ ꯃꯅꯨꯡꯗ
ꯑꯥ ꯑꯗꯨ ꯅꯪꯁꯦ ꯀꯔꯤ ꯍꯥꯏꯁꯤꯔꯥ ꯍꯤ ꯅꯪꯒꯤ ꯀꯣꯂꯦꯖꯅ ꯍꯦꯟꯅ ꯅꯨꯡꯉꯥꯏꯕ꯭ꯔꯥ ꯅꯠꯇ꯭ꯔꯗꯤ ꯍꯥꯏ ꯁ꯭ꯀꯨꯜꯅ ꯍꯦꯟꯅ ꯅꯨꯡꯉꯥꯏꯕ꯭ꯔꯥ ꯇꯝꯕꯁꯦ
ꯑꯍꯝ ꯇꯝꯕꯁꯦ ꯍꯥꯏꯗꯤ ꯀꯩꯅꯣ ꯀꯣꯂꯦꯖꯇꯕꯨꯗꯤ ꯍꯦꯟꯅ ꯅꯨꯡꯉꯥꯏꯕꯀꯣ ꯑꯗꯨ ꯑꯣꯏꯔꯁꯨ ꯏꯁꯥꯗꯒꯤ ꯑꯥ ꯅꯨꯡꯉꯥꯏ ꯌꯥꯝꯅ ꯅꯨꯡꯉꯥꯏꯅ ꯐꯣꯡꯗꯣꯛꯄ ꯉꯝꯕꯗꯨꯗꯤ ꯍꯥꯏ ꯁ꯭ꯀꯨꯜꯗ ꯍꯦꯟꯅ